ꯍꯜꯂꯣ! ꯀꯩꯒꯤꯅꯣ ꯊꯦꯡꯅ ꯄꯥꯏꯈꯠꯂꯦꯗ꯫
ꯑꯥ ꯑꯩ ꯐꯣꯟ ꯊꯝꯂꯝꯃꯒ ꯀꯩꯅꯣ ꯃꯄꯥꯟ ꯊꯣꯛꯄꯗ ꯗꯨꯒꯤꯅꯤ꯫
ꯎꯝ
ꯍꯧꯖꯤꯛ ꯑꯃꯨꯛ ꯄꯥꯏꯈꯠꯂꯤꯁꯤꯗꯤ ꯆꯨꯗꯦꯗ꯫
ꯑꯦ꯫ ꯁꯤꯗꯁꯨ ꯍꯧꯖꯤꯛꯇꯤ ꯑꯃꯨꯛ ꯂꯦꯞꯈ꯭ꯔꯦ ꯑꯁ ꯀꯔꯤꯅꯣ ꯒ꯭ꯌꯥꯟ ꯇꯥꯗꯦꯗ ꯅꯣꯡꯁꯦ꯫
ꯍꯩꯅꯧꯒꯨꯝꯕ ꯀꯩꯅꯣ ꯄꯨꯗ꯭ꯔꯣꯅ ꯍꯩꯒꯨꯝꯕ?
ꯂꯣꯛ ꯈꯨꯔꯒ ꯅꯥꯒꯦ ꯅꯥꯒꯦ ꯇꯧꯔꯤꯉꯩꯗ ꯑꯗꯨꯒꯨꯝꯕ ꯆꯥ ꯌꯥꯗ꯭ꯔꯦꯍꯦ꯫
ꯑꯦ ꯑꯗꯨ ꯎꯆꯥꯟ ꯄꯥꯟꯕꯤ ꯃꯅꯥꯛꯇ ꯍꯩꯅꯧ ꯄꯥꯝꯕꯤ ꯑꯃ ꯍꯧꯕꯗꯣ꯫
ꯑꯥ
ꯌꯥꯝ ꯊꯨꯝꯕꯅꯦꯍꯦ꯫
ꯃꯨꯟ ꯃꯨꯟ ꯃꯨꯟ ꯃꯨꯟ ꯃꯨꯜꯂꯕꯣ ꯑꯗꯨꯕꯨ?
ꯃꯨꯜꯂꯕꯅꯦ ꯂꯩꯔꯝ ꯂꯩꯔꯝꯗꯧ ꯃꯥꯟꯗ꯭ꯔꯦꯗ ꯑꯉꯥꯡꯁꯤꯡꯅ ꯂꯣꯏ ꯍꯦꯛꯑꯃꯅꯤ꯫
ꯑꯁ ꯑꯗꯨ ꯅꯍꯟ ꯆꯥꯕꯗ ꯌꯥꯝ ꯊꯨꯝꯃꯤꯅꯤ꯫
ꯎꯝ ꯑꯁ ꯃꯨꯟꯕꯨ ꯃꯨꯜꯂꯗꯤꯀꯣ
ꯎꯝ
ꯇꯤꯟꯒꯨꯝꯕ ꯀꯔꯤꯁꯨ ꯆꯥꯗꯕꯅꯦ ꯌꯥꯝ ꯍꯥꯎꯕꯅꯦ꯫
ꯃꯆꯤ ꯃꯆꯦ ꯍꯟꯗꯛ ꯍꯟꯗꯛꯅ ꯑꯍꯥꯟꯕ ꯑꯣꯏꯔꯝꯅꯤꯁꯨ ꯄꯥꯟꯕꯁꯦ꯫
ꯑꯦꯁ ꯄꯥꯟꯕꯗꯤ ꯀꯨꯏꯔꯦ ꯆꯥꯕꯗꯤ ꯌꯥꯗꯕ꯫
ꯄꯥꯜꯂꯦ ꯑꯗꯨꯕꯨ ꯀꯩꯅꯣ ꯇꯧꯋꯦ ꯌꯥꯝꯅ ꯄꯥꯟꯗꯕ ꯍꯥꯏꯇꯥꯔꯦ꯫
ꯎꯝ ꯍꯥꯟꯅꯗꯤ ꯑꯃꯅꯤ ꯈꯛꯇꯪ ꯀꯣ꯫
ꯎꯝ
ꯍꯟꯗꯛꯇꯤ ꯌꯥꯝꯃꯦ꯫
ꯀꯅꯥ ꯀꯅꯥꯅ ꯈꯪꯖꯔꯣ ꯑꯗꯨꯗ ꯄꯥꯜꯂꯦ ꯍꯥꯏꯕꯗꯨ꯫
ꯈꯪꯗꯦ ꯑꯩꯁꯨ ꯁꯤ ꯊꯪꯅꯕ ꯌꯨꯝ ꯑꯉꯥꯡ ꯃꯆꯥꯁꯤꯡꯅ ꯆꯥꯎ ꯍꯥꯏꯅ ꯄꯤꯔꯛꯄ ꯀꯣ꯫
ꯎꯝ
ꯑꯁ ꯑꯩꯗꯤ ꯌꯥꯝ ꯊꯥꯖꯗꯕꯅꯦ ꯍꯥꯏꯕꯗꯤ ꯍꯥꯟꯅꯗꯤ ꯌꯥꯝ ꯁꯤꯟꯕꯅꯦꯕꯀꯣ꯫
ꯎꯝ
ꯀꯥꯏ ꯆꯠꯂꯤꯅꯣ ꯅꯪ
ꯁꯨꯝ ꯁꯤꯝ ꯃꯅꯥꯛꯒꯤꯗ ꯇꯦꯡꯀꯤ ꯃꯅꯥꯒꯤꯗ ꯊꯣꯛꯏ
ꯎꯝ
ꯑꯦ ꯕ꯭ꯂꯦꯛꯒ꯭ꯔꯥꯎꯟ ꯃꯈꯣꯜ ꯈꯔ ꯇꯥꯏꯅꯦ
ꯎꯝ ꯑꯩ ꯍꯥ ꯕꯣꯜꯒꯥꯎꯁꯤꯔꯣ ꯈꯪꯗꯦꯅꯦ
ꯌꯥꯏꯅꯦ ꯀꯥꯎꯅꯦ
ꯃꯤꯒꯤ ꯂꯩꯒꯗ꯭ꯔꯥ ꯁꯤꯅꯦ
ꯑꯦ ꯑꯉꯥꯡ ꯃꯆꯥꯁꯤꯡꯗꯤ ꯑꯗꯨꯝ ꯀꯥꯎꯕꯅꯦ ꯅꯨꯡꯊꯤꯟꯗ ꯅꯨꯡꯊꯤꯟꯗ ꯍꯣꯢ
ꯅꯣꯏ ꯀꯥꯎꯖꯦ ꯑꯁ ꯃꯤ ꯂꯩꯇ꯭ꯔꯗꯤ ꯇꯜꯂꯤꯗꯅ
ꯑꯉꯥꯡ ꯃꯔꯛꯇꯁꯨ ꯈꯔ ꯌꯥꯎꯕꯌꯥꯏ ꯎꯝ ꯅꯣꯡ ꯐꯥꯗꯣꯛ ꯁꯥꯟꯅꯕꯁꯨ ꯅꯨꯡꯉꯥꯏꯕꯅꯤꯗ
ꯍꯨꯝ
ꯍꯥꯟꯅ ꯑꯩꯈꯣꯏ ꯀ꯭ꯂꯕꯁꯤꯡꯅ ꯀꯣꯆ ꯀꯧꯔꯒ ꯕꯣꯜ ꯇꯝꯒꯅꯤ ꯍꯥꯏꯕꯗꯣ
ꯎꯝ
ꯑꯗꯨ ꯑꯣꯏꯊꯣꯛꯑꯗꯤ ꯅꯨꯡꯉꯥꯏꯗꯧꯕꯀꯣ
ꯎꯝ
ꯑꯣꯏꯔꯗꯤ ꯅꯨꯡꯉꯥꯏꯗꯧꯕꯅꯦ ꯑꯣꯏ ꯑꯣꯏ ꯑꯣꯏꯗꯕꯅꯤꯅ ꯉꯝꯗꯕꯅꯤꯅ
ꯑꯗꯣ ꯑꯁ ꯍꯧ ꯍꯧꯖꯤꯛ ꯍꯧꯒꯠꯂꯛꯏꯕ ꯅꯍꯥꯁꯤꯡꯁꯨ ꯑꯁ ꯋꯥ ꯉꯥꯡꯅꯕ ꯌꯥꯗꯦꯅꯦ
ꯑꯦꯁ ꯌꯥꯔꯣꯏꯗ ꯎꯝ
ꯍꯥꯏꯕꯗꯤ
ꯋꯥꯔꯛꯄꯁꯦ ꯈꯔ ꯋꯥꯠꯂꯦꯕ ꯃꯣꯏ ꯃꯇꯝꯗ ꯑꯗꯨꯕꯣ
ꯑꯗꯨꯅꯤꯗ ꯋꯥꯔꯛꯄꯗꯤ ꯌꯥꯗ꯭ꯔꯦ
ꯅꯣꯏꯒꯤ ꯂꯦꯡꯒꯥꯒ ꯑꯩꯈꯣꯏꯒꯤ ꯂꯦꯡꯒꯥ ꯍꯥꯏꯔꯗꯤ ꯈꯔ ꯐꯩꯕ
ꯎꯝꯍꯨꯝ ꯍꯧꯖꯤꯛ ꯏꯅꯥꯎꯅꯨꯄꯥ ꯃꯣꯏ ꯚꯦꯁ ꯂꯦꯡꯒꯥꯗꯨꯗꯤꯅꯦ
ꯃꯣꯏꯁꯨ ꯌꯥꯝꯅꯗꯤ ꯀꯩꯅꯣ ꯇꯧꯗ꯭ꯔꯦ ꯑꯗꯨꯝ ꯃꯑꯣꯡꯁꯦ ꯑꯗꯨꯝ ꯈꯔꯗꯤ ꯇꯣꯉꯥꯟꯕ ꯍꯧꯔꯦ ꯃꯣꯏꯗꯒꯤꯗꯤ
ꯈꯦꯠꯅꯗꯤ ꯈꯦꯠꯅꯔꯛꯀꯅꯤ ꯍꯧꯖꯤꯛꯀꯤ ꯍꯣꯡꯂꯛꯀꯅꯤꯗ
ꯍꯣꯡꯕꯗꯣ ꯑꯆꯨꯝꯕꯗ ꯑꯐꯕꯗ ꯍꯣꯡꯉꯛꯑꯗꯤ ꯐꯩꯕꯀꯣ ꯅꯠꯇꯕꯤꯗ
ꯎꯝ ꯍ ꯍꯩ ꯍꯩ ꯃꯊꯛꯇꯗꯤ ꯅꯣꯡ ꯐꯖ ꯃꯪꯉꯦ
ꯑꯁ ꯃꯆꯤꯟ ꯊꯤꯕꯒꯤ ꯃꯪꯉꯤꯕꯅꯦ ꯆꯨꯁꯨ ꯆꯨꯕ ꯍꯩꯔꯣꯏꯗꯕꯗ
ꯆꯨꯕ ꯍꯩꯗ꯭ꯔꯗꯤ ꯀꯥꯟꯅꯗꯦꯅ
ꯎꯝ ꯆꯨꯁꯤꯜꯂꯨꯁꯤꯅꯦ ꯁꯤ ꯂꯧꯔꯥꯡꯁꯤ ꯂꯧ ꯁꯤ ꯂꯧꯐꯝ ꯑꯃꯗꯤ ꯂꯣꯏꯕꯤꯔꯒ ꯀꯣꯕꯣꯇꯥ ꯏꯟ ꯆꯪꯉꯒ ꯐꯖꯅ ꯈꯣꯏꯔꯝꯃꯒꯀꯣ
ꯎꯝ
ꯃꯊꯛꯀꯤꯗꯣ ꯑꯃꯨꯛ ꯑꯁ ꯃꯊꯛꯀꯤꯗꯨꯅ ꯐꯩꯗꯣꯝꯒ ꯌꯥꯝꯕꯅꯤ ꯇꯟꯕꯨ ꯇꯟꯁꯤꯜꯂꯛꯑꯦꯗ
ꯅꯣꯏꯒꯤꯗꯣ ꯑꯥ ꯃꯊꯛꯀꯤ ꯃꯤ ꯃꯔꯤ ꯁꯨꯔꯝꯃꯅꯤ
ꯍꯣꯏ ꯃꯣꯏ ꯃꯆꯤꯟ ꯃꯅꯥꯎꯈꯩ ꯂꯣꯏ ꯂꯥꯛꯄꯅꯦ
ꯂꯣꯏꯕꯨ ꯂꯣꯏꯒꯗ꯭ꯔꯅꯦ ꯃꯣꯏꯕꯨ
ꯈꯪꯗꯦꯅꯦ ꯅꯍꯥꯟꯗꯤ ꯃꯥꯅꯗꯤ ꯍꯥꯏꯕꯗꯤ ꯂꯣꯏꯅꯕ ꯇꯧꯒꯦꯗꯤ ꯍꯥꯏꯕꯅꯦ ꯉꯁꯤꯁꯦ
ꯂꯣꯏ ꯂꯣꯏꯕ ꯌꯥꯏꯗ ꯃꯤ ꯃꯔꯤ ꯑꯣꯏꯔꯗꯤ
ꯃꯣꯏ ꯂꯧꯔꯖꯨ ꯈꯔꯗꯤ ꯅꯨꯡꯉꯥꯏꯗꯧ ꯃꯥꯜꯂꯦ ꯃꯣꯏ ꯍꯥꯟꯅ ꯍꯤꯗꯥꯛ ꯀꯥꯞꯂꯝꯕꯅꯦꯕ
ꯎꯝ
ꯍꯤꯗꯥꯛ ꯀꯥꯞꯕꯗꯤ ꯂꯧ ꯁꯔꯖꯨ ꯏꯀꯣꯝ ꯀꯣꯝꯕꯅꯝ ꯅꯨꯡꯉꯥꯏꯕꯅꯦꯕ
ꯎꯝ ꯍꯥꯏꯗꯤ ꯅꯥꯄꯤꯁꯤꯡꯗꯨꯁꯨ ꯁꯤꯔꯕꯅꯤꯅꯀꯣ
ꯑꯗꯨꯗꯤ ꯌꯣꯄꯥꯛꯇꯣ ꯈꯔ ꯊꯧꯕ ꯇꯥꯕ
ꯎꯝ ꯃꯥꯅ ꯊꯥꯡ ꯄꯥꯏꯔꯒ ꯁꯠ ꯆꯠꯂꯗꯤ
ꯎꯝ ꯑꯃ ꯑꯃꯅ ꯑꯃ ꯑꯃꯃꯝꯅ ꯃꯇꯨꯡ ꯏꯟꯅꯔꯝꯅꯤꯉꯥꯏꯀꯣ
ꯎꯝ ꯑꯁ ꯑꯩꯗꯤ ꯁꯪꯗꯦꯅꯦ ꯏꯁꯥꯒꯤ ꯊꯕꯛꯇꯤ ꯁꯨꯅꯤꯡꯉꯦ ꯃꯤꯒꯤꯗꯤ ꯊꯕꯛ ꯁꯨꯗꯤ ꯏꯁ ꯐꯖꯅ ꯁꯨꯏꯅꯦ
ꯍꯥꯏꯕꯗꯤ ꯃꯤꯒꯤꯗꯤ ꯀꯩꯅꯣ ꯁꯨꯕ ꯀꯥꯟꯗ ꯊꯤꯅ ꯁꯨꯨꯕꯤꯔꯗꯤ ꯑꯩꯈꯣꯏ ꯅꯨꯡꯉꯥꯏꯇꯦꯅ
ꯑꯗꯨ ꯃꯣꯠꯇꯣ ꯏꯁꯥꯒꯤ ꯊꯕꯛꯁꯤꯁꯨ ꯑꯗꯨꯃꯥꯏꯅ ꯁꯨꯗꯤ ꯐꯗꯧꯕ
ꯑꯩꯈꯣꯏ ꯏꯁꯥꯃꯛꯒꯤꯗꯤ ꯌꯥꯔꯦ ꯈꯜꯂꯦꯕꯀꯣ
ꯎꯝ
ꯃꯤꯒꯤ ꯁꯨꯕꯀꯥꯟꯗꯤ ꯑꯁ ꯃꯤ ꯑꯗꯨꯅ ꯄꯦꯜꯂꯝꯒꯗ꯭ꯔꯥ ꯄꯦꯜꯂꯝꯃꯣꯏꯗ꯭ꯔꯥ ꯊꯤꯅꯦꯕ
ꯈꯪꯗꯦꯗ
ꯃꯔꯛ ꯑꯁ ꯀꯣꯏꯕ ꯆꯠꯁꯤꯅꯦ
ꯌꯥꯔꯤꯅꯦ ꯑꯗꯨꯒ ꯆꯥꯛꯁꯨ ꯆꯥꯅꯁꯤꯅꯦ
ꯂꯥꯛꯅꯦꯕ ꯏꯇꯥꯕꯨꯗꯤ ꯈꯪꯗꯦꯅꯦ
ꯍꯥꯏꯗꯤ ꯀꯣꯏꯕꯕꯨꯗꯤꯀꯣ ꯈꯔ ꯊꯦꯡꯅ ꯆꯠꯁꯦꯕ ꯍꯧꯖꯤꯛ ꯌꯥꯝꯗꯤ ꯅꯨꯡꯉꯥꯏꯈꯤꯔꯣꯏꯕꯀꯣ ꯑꯗꯨ ꯆꯥꯛꯇꯤ ꯆꯥꯃꯤꯟꯅꯕ ꯌꯥꯔꯦꯕ ꯁꯤꯒꯤ ꯍꯞꯇꯥꯁꯦ
ꯎꯝ ꯅꯣꯡꯃꯥꯏꯖꯤꯡꯗ ꯇꯧꯔꯁꯤꯔ
ꯌꯥꯏꯅꯦ ꯅꯣꯡꯃꯥꯏꯖꯤꯡꯗꯁꯨ ꯑꯩꯕꯨ
ꯉꯟ ꯉꯥꯅꯨ ꯉꯥꯅꯨꯗꯤ ꯇꯥꯡꯉꯦ ꯁꯥꯁꯦ ꯑꯁ ꯆꯥꯗꯤ ꯆꯥꯅꯤꯡꯉꯦꯕ
ꯑꯩꯗꯤ ꯕ꯭ꯔꯣꯏꯂꯔꯁꯨ ꯄꯪꯌꯗ ꯌꯥꯏꯗ ꯏꯌꯥꯗ ꯌꯥꯏꯗ
ꯕ꯭ꯔꯣꯏꯂꯔꯗꯤ ꯕ꯭ꯔꯣꯏꯂꯔ ꯅꯠꯇꯕꯤꯗ ꯂꯥꯏꯌꯥꯔꯒꯨꯝꯕ ꯂꯩꯌꯔ ꯆꯥꯔꯁꯨ ꯌꯥꯏ ꯆꯥꯗꯕ ꯀꯨꯏꯔꯦ
ꯎꯝ ꯑꯗꯨꯒ ꯀꯩꯅꯣꯁꯨ ꯍꯧꯗꯣꯡꯁꯨ ꯆꯥꯕ ꯌꯥꯏꯍꯦ
ꯍꯧꯗꯣꯡ ꯂꯩꯕꯨ ꯂꯩꯔꯗꯤ ꯆꯥ ꯌꯥꯗꯦ ꯑꯁ ꯑꯩꯈꯣꯏꯒꯤꯗꯣ ꯑꯃꯨꯕꯗꯣ
ꯑ
ꯑꯗꯣ ꯑꯁ ꯃꯆꯥꯛ ꯄꯨꯛ ꯆꯥꯎꯔ ꯂꯩꯔꯤ ꯉꯔꯥꯡ ꯈꯛꯇ ꯊꯦꯡꯅꯩꯌꯦꯑꯁ ꯑꯩꯈꯣꯏ ꯌꯨꯝꯗ ꯂꯥꯛꯏꯅꯤ ꯉꯔꯥꯡ ꯆꯥꯎꯔꯦ ꯃꯆꯥ ꯄꯣꯛꯇꯧ ꯃꯥꯜꯂꯦ ꯍꯥꯥ
ꯅꯣꯏ ꯍꯧꯗꯣꯡꯁꯨ ꯌꯥꯝ ꯃꯥꯡꯒꯜꯂꯦꯕ ꯑꯃꯨ ꯂꯥꯛꯑꯦ
ꯎꯝ ꯑꯗꯨ ꯑꯃꯨꯗꯁ ꯑꯗꯨꯗꯤ ꯉꯔꯥꯡ ꯉꯔꯥꯡ ꯂꯥꯛꯑ ꯄꯨꯛ ꯆꯥꯎꯔꯦ ꯊꯤꯡꯏ ꯃꯆꯥ ꯉꯍꯥꯛ ꯂꯩꯔꯗꯤ ꯃꯆꯥ ꯄꯣꯛꯑꯗꯧ ꯃꯥꯜꯂꯦꯗ
ꯁꯦꯞ ꯇꯥꯛꯑꯐꯥꯎ ꯄꯣꯒꯗ꯭ꯔꯥ ꯍꯪꯉꯗꯤ ꯆꯥꯎꯔꯁꯤ
ꯁꯤ ꯑ ꯑꯗꯨ ꯍꯧꯗꯣꯛꯗꯨ ꯀꯅꯥꯅ ꯄꯨꯒ꯭ꯔꯕꯖꯥꯠꯂ ꯈꯪꯗꯦ ꯀꯥꯎꯕꯨ ꯀꯥꯎꯔꯦ ꯀꯨꯏꯃꯟꯗꯅ
ꯂꯤꯔꯝꯃꯅꯤꯗ
ꯍꯧꯗꯣꯡ ꯏꯟꯁꯥꯡꯗꯣ ꯐꯖꯅ ꯊꯣꯡꯉꯒ ꯃꯍꯤꯗꯣ ꯈꯤꯇꯪ ꯍꯥꯞꯄꯒꯀꯣ ꯑꯗꯨꯒ ꯑꯉꯥꯡꯕꯗꯨ
ꯎꯝ
ꯈꯔ ꯍꯩꯊꯔꯒ ꯑ ꯑꯩꯁ
ꯑꯁ ꯄꯥꯏꯌꯦ ꯑꯁ ꯇꯝꯕꯨ ꯇꯟꯂꯦꯗ ꯄꯥꯅꯤꯡꯗ꯭ꯔꯦꯗ
ꯆꯨꯔꯨꯞꯇꯨ ꯊꯛꯄ ꯀꯨꯏꯔꯦ
ꯑꯗꯨꯒꯨꯝꯕ ꯍꯣꯏ ꯄꯥꯏꯗꯕꯅꯗꯤ ꯐꯩꯗ ꯁꯨꯝ ꯕꯤꯠꯀꯤ ꯀꯩꯅꯣꯁ ꯍꯥꯏꯔꯤꯕꯅꯤꯗ ꯃꯑꯣꯡ ꯗ ꯌꯥꯝ ꯇꯧꯔꯛꯇꯧꯗꯤ ꯃꯥꯜꯂꯦꯕ ꯑꯩꯕꯨꯗꯤ ꯌꯨꯕꯨꯗꯤ ꯊꯛꯇꯕ ꯀꯨꯏꯔꯤꯍꯦ
ꯑꯩ ꯀꯨꯝꯁꯤꯒꯤ ꯉꯍꯥ ꯉꯍꯥꯟ ꯊꯛꯕꯗ ꯑꯗꯨ ꯑꯗꯨꯅ ꯇꯩ ꯊꯛꯇ꯭ꯔꯦ
ꯊꯛꯑꯁꯨ ꯅꯨꯡꯉꯥꯏꯐꯝ ꯊꯣꯛꯇꯦꯅꯦ ꯍꯥꯏꯕꯗꯤ ꯅꯨꯡꯉꯥꯏꯊꯣꯛꯄ ꯍꯩꯇꯦꯅ ꯑꯩꯈꯣꯏꯗꯤ ꯌꯨ ꯊꯛꯑꯁꯨ ꯃꯃꯤꯡꯒꯤ ꯊꯛꯄꯅꯦ ꯂꯣꯏꯔꯗꯤ ꯌꯨ ꯊꯛꯏꯁꯤ ꯃꯤꯡꯗꯣ ꯂꯩꯩꯅꯣ ꯅꯥꯝ ꯁꯣꯛꯅꯕꯅꯦꯕ ꯑꯩꯈꯣꯏꯗꯣ
ꯑ ꯗꯗꯤ ꯌꯨ ꯇꯧꯋꯦꯁ ꯍꯧꯖꯤꯛꯀꯤ ꯏꯁ ꯁꯥꯖꯨ ꯂꯥꯡꯅꯤꯡꯕ ꯈꯣꯠꯄ ꯇꯧꯔꯁꯨ ꯆꯥꯗ꯭꯭ꯔꯃꯤꯅ ꯑꯃꯅꯪ ꯀꯩꯅꯣ ꯇꯧꯔ ꯂꯩꯔꯕꯅꯤꯅ
ꯅꯨꯡꯁꯤꯠ ꯌꯥꯝ ꯁꯤꯠꯄ꯭ꯔꯣ ꯑꯗꯨꯗ
ꯁꯤꯠꯇꯤꯗ ꯎꯝ ꯎꯝ ꯍꯌꯦꯡ ꯀꯃꯥꯏꯅ ꯇꯧꯔꯨꯅꯤ
ꯍꯥꯏꯕꯗꯤ
ꯂꯩꯒꯗ꯭ꯔꯣ ꯌꯨꯝ
ꯁꯤ ꯂꯧꯁꯦ ꯂꯣꯏ ꯂꯣꯏꯁꯤꯜꯂꯁꯤꯔ ꯈꯟꯕ ꯍꯌꯦꯡꯁꯦ
ꯍꯌꯦꯡ ꯂꯣꯏꯕ ꯉꯝꯒꯗ꯭ꯔꯣ
ꯎꯝ ꯍꯌꯦꯡꯗꯤ ꯑꯗꯨꯝ ꯂꯣꯏꯒꯅꯤꯗ ꯉꯔꯥꯡ ꯆꯠꯂꯗꯤ ꯉꯁꯤ ꯂꯣꯏꯕ ꯌꯥꯕꯅꯦꯕꯕ
ꯑꯗꯨꯗꯤ ꯃꯊꯛ ꯗꯤꯇꯤ ꯑꯃ ꯇꯧꯔꯅꯤ
ꯑꯗꯨꯝ ꯂꯣꯏꯔꯗꯤ ꯑꯗꯨꯝ ꯍꯧꯖꯜꯂꯒꯦꯗ ꯁꯨꯕꯗ ꯑꯣꯏ ꯄꯣꯊꯥ ꯂꯩꯔꯗꯤ ꯑꯃꯨꯛ ꯇꯜꯂꯛꯑꯅꯤ ꯑꯗꯨꯅ ꯐꯗ꯭ꯔꯣ
ꯂꯧꯗꯨ
ꯁꯨꯒꯗꯕ ꯑꯈꯣꯏꯒꯤ ꯊꯕꯛꯇꯣ ꯈꯥꯛꯑꯒ ꯊꯝꯕ ꯁꯨꯔꯛꯄꯨꯗꯤꯀꯣ
ꯁꯨꯇꯣꯛꯄꯅ‌ ꯐꯩꯗ ꯈꯪꯗ꯭ꯔꯦꯅꯦ ꯂꯧꯕꯁꯨ ꯆꯍꯤ ꯑꯃ ꯁꯨꯗꯤ ꯆꯍꯤ ꯑꯃ ꯆꯥꯕꯅꯤꯅ
ꯑꯗꯨꯅꯦ ꯑꯈꯣꯏꯅ ꯋꯥꯔꯤꯁꯦ ꯊꯥ ꯑꯃꯈꯛꯅꯦꯕ
ꯑꯗꯨꯅꯅꯤ ꯑꯁ ꯊꯥ ꯑꯃꯐꯥꯎ ꯐꯥꯗꯤꯅꯦ ꯁꯨꯕ ꯏꯁꯤꯡ ꯄꯨꯔꯔ ꯀꯩꯅꯣ ꯂꯣꯏ ꯂꯩꯔꯗꯤ
ꯍꯣꯏꯅꯦ
ꯏꯁꯤꯡ ꯌꯦꯡꯕ ꯈꯣꯠꯄꯗꯤ ꯊꯕꯛ ꯅꯠꯇ꯭ꯔꯦꯅꯦ ꯁꯤꯗꯤ
ꯑꯗꯨꯒꯨꯝꯕꯗꯤ ꯁꯥꯖꯦꯜ ꯇꯧꯕꯒꯨꯝꯅ ꯍꯛꯆꯥꯡ ꯐꯅꯤꯡꯉꯥꯏ ꯆꯠꯃꯤꯟꯅꯦ
ꯎꯝ
ꯍꯧꯖꯤꯛ ꯊꯕꯛꯇ ꯋꯥꯔꯤꯁꯦ ꯂꯧꯔꯥꯡ ꯁꯨꯕꯅꯦ ꯑꯗꯨꯒ ꯂꯧ ꯄꯦꯡꯕꯀꯣ
ꯑꯗꯨꯅꯤꯅꯦ
ꯂꯧ ꯈꯥꯕꯗ ꯂꯧ ꯌꯩꯕꯗꯤ ꯏꯟꯖꯤꯟ ꯂꯣꯏ ꯃꯦꯆꯤꯟꯅ ꯂꯣꯏ ꯇꯧꯔꯅꯤꯅ
ꯎꯝ
ꯑꯝ
ꯗꯨ ꯉꯥꯍꯥꯛ ꯂꯩꯔꯗꯤ ꯑꯩꯁꯨ ꯌꯨꯝ ꯀꯥꯔꯛꯑꯅꯤ ꯆꯛꯂꯥꯝꯃꯦ
ꯀꯥꯔꯑ ꯔꯣꯏꯗ
ꯑꯌꯨꯛꯀꯤ ꯏꯟꯁꯥꯡꯗꯣ ꯕꯤꯠꯀ ꯂꯩꯇꯦ ꯍꯌꯦꯡꯗꯤ ꯆꯥꯕ ꯌꯥꯅꯕ ꯈꯔ ꯁꯦꯝ ꯁꯥꯔꯒ ꯆꯥꯛꯀ ꯄꯨꯔꯒ ꯑꯗꯨꯝ ꯁꯤꯗ ꯆꯥꯕ ꯇꯥꯔꯦ
ꯅꯆꯦꯗꯤ ꯂ ꯃꯈꯥ ꯂꯩꯕ꯭ꯔꯣ
ꯍꯣꯏ ꯏꯃꯥꯕꯨ ꯑꯗꯨꯝ ꯌꯦꯡꯁꯤꯟꯂ ꯂꯩ ꯍꯥꯏꯗꯤ ꯂꯦꯡꯕ ꯈꯣꯠꯄ ꯋꯥꯕꯅꯤꯅ
ꯀꯩꯅꯣ ꯐꯠꯇ꯭ꯔꯤꯕꯣ ꯍꯧꯖꯤꯛ ꯐꯥꯎ
ꯅꯍꯥꯟ ꯆꯠꯄꯅꯦ ꯑꯗꯨ ꯈꯔꯕꯨꯗꯤ ꯐꯩꯕꯀꯣ
ꯑꯣ ꯎꯝ
ꯑꯗꯨꯝꯅꯤ ꯍꯥꯏꯗꯤ ꯅꯥꯊꯥꯔꯀꯥꯟꯗꯗꯤ ꯅꯦꯠꯂꯀꯥꯟꯗꯗꯤ ꯃꯥꯏ ꯈꯔ ꯁꯣꯛꯈꯤꯕ ꯃꯅꯤꯟ ꯈꯔ ꯂꯩꯕꯤꯅꯤꯅꯀꯣ
ꯎꯝ
ꯈꯪꯗ꯭ꯔꯤꯅꯦ ꯀꯨꯝꯁꯤꯁꯦ ꯗꯁꯥ ꯌꯥꯝ ꯇꯥꯏꯅꯦ
ꯍꯪ ꯗꯨꯅꯗꯨꯝ ꯑꯩꯁꯨ ꯑꯩꯁꯨ ꯈꯜꯂꯤꯂꯤꯅꯦ ꯅꯣꯏ ꯏꯃꯨꯡꯁꯤ ꯂꯦꯞ ꯍꯟꯗꯛ ꯀꯩꯅꯣ ꯇꯧꯋꯦ